ꯍꯜꯂꯣ
ꯍꯜꯂꯣ
ꯑꯣ ꯃꯁꯤꯒꯤꯅꯦ ꯇꯥꯔꯦ ꯇꯥꯔꯦ
ꯀꯩꯗꯧꯔꯤꯅꯣ ꯅꯪ ꯑꯃꯨꯛ ꯀꯛꯊꯠꯂꯗꯤ
ꯅꯦꯠꯋꯥꯛꯁꯦ ꯈꯪꯗꯦ ꯃꯊꯟꯇꯇꯠ ꯂꯩꯔꯝꯅꯤ ꯑꯩꯅꯗꯤ ꯋꯥ ꯀꯟꯅ ꯉꯥꯡꯉꯨꯔꯦ ꯑꯗꯨꯒ ꯃꯊꯟꯇꯇ ꯂꯩꯔꯝꯃꯤ ꯌꯦꯡꯊꯔꯀꯥꯟꯗꯗꯤ
ꯑꯣ ꯑꯗꯨ ꯅꯦꯠꯋꯥꯛ ꯌꯥꯝ ꯅꯨꯡꯉꯥꯏꯇꯕ ꯃꯥꯜꯂꯦ ꯍꯥꯏꯕ ꯅꯣꯏ ꯑꯗꯨ ꯂꯩꯐꯝꯗꯨꯁꯨ ꯅꯦꯠꯋꯥꯛꯇꯨꯁꯨꯅꯦ ꯄꯨꯔꯥ ꯀꯩꯅꯣꯝ ꯇꯧꯕꯅꯦ ꯆꯛ ꯆꯒꯥꯛꯅꯔꯒ ꯑꯩꯒꯤꯁꯨ ꯑꯩꯈꯣꯏ ꯌꯨꯝꯅꯦ ꯑꯇꯩꯁꯤꯅꯦ ꯑꯃꯒ ꯑꯃꯒ ꯇꯥꯏꯁꯤꯟꯅꯔ ꯂꯩꯔꯕꯅꯤꯅꯅꯦ ꯅꯨꯡꯉꯥꯏꯇꯦ ꯍꯥꯏꯕ ꯍꯥꯏꯕꯥ ꯌꯥꯝꯅ
ꯅꯦ ꯋꯥꯁꯦ ꯀꯩꯗꯧꯔꯝꯃꯣ ꯈꯪꯁꯦ ꯅꯨꯡꯉꯥꯏꯇꯦ ꯍꯧꯖꯤꯛꯀꯥꯟꯁꯦ
ꯎꯝ ꯑꯈꯣꯏꯒꯤ ꯑꯣꯖꯥꯗ ꯄꯤꯅꯅꯕ ꯑꯃ ꯄꯤꯖꯦꯅ ꯃꯌꯥꯝ ꯍꯥꯏꯅꯕꯗꯣ ꯑꯈꯣꯏ ꯃꯌꯥꯝ ꯄꯨꯜꯂꯒ ꯑꯈꯣꯏꯒꯤ ꯂꯥꯏꯔꯤꯛ ꯇꯝꯃꯤꯟꯅꯕ ꯀꯥꯡꯕꯨꯁꯤꯡ ꯑꯗꯨꯗ ꯑ ꯁꯥꯕ ꯂꯣꯏꯔ ꯃꯥꯅꯦ
ꯑꯥ ꯉꯁꯤ ꯔꯦꯗꯤ
ꯎꯝ ꯍꯜꯂꯣ ꯍꯜꯂꯣ ꯍꯜꯂꯣ ꯍꯜꯂꯣ ꯍꯜꯂꯣ ꯍꯜꯂꯣ ꯇꯥꯔꯕ ꯍꯜꯂꯣ ꯍꯜꯂꯣ